ꯍꯜꯂꯥꯎ
ꯎꯝ ꯇꯥꯏ
ꯄꯥꯏꯗꯤ ꯄꯥꯏꯈꯠꯂꯦꯍꯦ
ꯇꯥꯕꯤꯕ꯭ꯔꯣ ꯃꯣꯏ ꯃꯃꯥ ꯍꯜꯂꯣ
ꯇꯥꯏ ꯍꯥꯏꯕ
ꯅꯪꯒꯤ ꯈꯣꯟꯗꯨ ꯄꯤꯛꯅ ꯇꯥꯏꯌꯦ ꯀꯟꯅ ꯉꯥꯡꯉꯣ
ꯀꯩꯗꯧ ꯂꯩꯕ꯭ꯔꯣ
ꯐꯝꯃꯒ ꯂꯩꯕ ꯅꯪꯒꯤ ꯅꯪꯒꯤ ꯈꯣꯟꯖꯦꯜꯗꯨ ꯌꯥꯝ ꯄꯤꯛꯅ ꯇꯥꯏꯌꯦ ꯈꯔ ꯍꯥꯎꯅ ꯉꯡꯉꯣ ꯈꯔ ꯍꯧꯅ ꯉꯡꯉꯣ ꯆꯥꯛ ꯆꯥꯗꯕ꯭ꯔꯣ
ꯀꯩꯗꯧ ꯂꯩꯕ꯭ꯔꯣ
ꯑꯗꯨ ꯃꯥꯏ ꯉꯥꯡ ꯍꯥꯏꯕꯅꯤꯅꯦ ꯄꯤꯁꯤ ꯀꯣ ꯕꯦꯔꯦꯟꯗꯥꯗꯀꯣ ꯆꯦꯜ ꯂꯧꯊꯣꯛꯑꯒ ꯐꯝꯃꯒ ꯂꯩꯌꯦ ꯀ꯭ꯔꯤ ꯆꯥꯕ꯭ꯔꯣ
ꯆꯥꯄꯣꯠ
ꯀꯔꯤ ꯏꯁꯄꯣꯠꯅꯣ ꯀꯩ ꯑꯆꯥꯄꯣꯠꯅꯣ
ꯗꯣꯅꯠ
ꯆꯥꯛ ꯆꯥꯗꯕ꯭ꯔꯣ ꯉꯁꯤ
ꯆꯥꯗꯦ ꯆꯥꯗꯦ ꯆꯥꯄꯣꯠ ꯆꯥꯏ ꯍꯥꯏꯔꯒ
ꯗꯣꯅꯠ ꯈꯛꯇꯥ ꯗꯣꯅꯔ ꯀꯌꯥꯝ ꯆꯥꯒꯦ ꯑꯃ ꯑꯅꯤ ꯆꯥꯕ꯭ꯔꯣ ꯍꯥꯥ
ꯗꯣꯅꯠ ꯑꯃ
ꯑꯥ ꯑꯗꯒꯤ
ꯕꯅꯥꯅ ꯀꯦꯛꯇꯣ ꯑꯃ
ꯑꯥ ꯂꯣꯏꯔꯦ ꯂꯣꯏꯔꯕꯣ ꯄꯨꯛ ꯊꯟꯕ꯭ꯔꯣ ꯄꯨꯛ ꯊꯟꯕ꯭ꯔꯣ ꯍꯥꯏꯕ
ꯊꯜꯂꯦ
ꯊꯟꯗ꯭ꯔꯥꯗꯤ ꯑꯩꯉꯣꯟꯗ ꯍꯥꯏꯔꯛꯄ ꯌꯥꯗ꯭ꯔꯣ ꯑꯩꯅ ꯊꯤꯜꯂꯛꯄ ꯌꯥꯕꯗꯨꯕꯨ ꯇꯤꯐꯤꯟꯒ ꯁꯦꯝꯃꯒ ꯊꯤꯜꯂꯛꯄ ꯌꯥꯕꯗꯨꯕꯨ ꯁꯧꯒ꯭ꯔꯤ ꯀꯥꯡꯁꯣꯏ ꯐꯖꯅ ꯊꯣꯛꯉꯥꯒ ꯇꯥꯕ꯭ꯔꯣ ꯎꯝ ꯀꯩꯗꯧꯔꯦ ꯍꯥꯏꯕꯅꯣ
ꯁꯥꯏ ꯍꯥꯏꯕ
ꯀꯩꯔꯤꯒꯤꯅꯣ ꯌꯥꯝ ꯁꯥꯕ ꯑꯣꯏꯗꯦ ꯀꯩꯅꯣ ꯉꯁꯤꯁꯦ ꯍꯧꯖꯤꯛꯁꯦ ꯅꯣꯡꯖꯦ ꯃꯥꯡꯗꯤꯡ ꯃꯥꯡꯂꯤ ꯇꯧꯋꯦ ꯇꯧꯕꯅꯤ ꯍꯧꯖꯤꯛꯁꯦ ꯅꯨꯡꯁꯥ ꯑꯃꯨꯛ ꯊꯣꯛꯂꯛꯑꯦꯅꯦ ꯑꯁ ꯇꯧꯔꯤꯁꯦ ꯑꯁ ꯋꯦꯗꯔꯁꯤꯗꯤ ꯐꯖꯔꯦꯍꯦ ꯅꯃꯥꯟꯅꯕꯤ ꯑꯃꯨꯛꯀ ꯊꯣꯛꯂꯛꯇꯕ꯭ꯔꯣ ꯁꯣꯝ ꯆꯠꯈ꯭ꯔꯕꯣ
ꯗꯨꯀꯥꯟꯗ ꯂꯩ
ꯑꯃꯗ ꯑꯃꯨꯛ ꯂꯥꯛꯇ꯭ꯔꯦ
ꯑꯌꯨꯛꯇ ꯂꯥꯛꯑꯒ ꯑꯃꯨꯛ ꯊꯣꯛꯈꯤꯕ
ꯅꯨꯡꯉꯥꯏꯇꯦ ꯃꯊꯟꯇ ꯂꯩꯕꯁꯦ ꯅꯨꯡꯉꯥꯏꯕ꯭ꯔꯣ
ꯅꯨꯉꯥꯏ
ꯅꯨꯡꯉꯥꯏꯌꯦ
ꯎꯝ
ꯑꯁ ꯑꯩ ꯂꯩꯇ꯭ꯔꯁꯨ ꯅꯨꯡꯉꯥꯏꯕ꯭ꯔꯥꯅꯦ ꯍꯥꯏꯁꯤꯕꯣ ꯍꯥ
ꯅꯨꯡꯉꯥꯏꯌꯦ
ꯀꯩꯒꯤ ꯀꯩꯒꯤꯅꯣ
ꯋꯥꯀꯤꯡ ꯄꯨꯡ ꯀꯌꯥꯗ ꯆꯠꯇꯣꯏꯅꯣ
ꯑꯃꯨꯛꯇ ꯄꯨꯡ ꯃꯉꯥ ꯇꯥꯗ꯭ꯔꯤꯉꯩꯗ ꯉꯥꯏꯍꯥꯛ ꯂꯩꯔꯗꯤ ꯆꯠ
ꯅꯍꯥꯟꯗꯤ ꯌꯥꯝ ꯉꯟꯅ ꯆꯠꯈꯤꯗꯥꯏ
ꯅꯨꯡꯁꯥ ꯌꯥꯝ ꯁꯥꯏꯌꯦ ꯍꯧꯖꯤꯛꯇꯤ
ꯑꯗꯨ ꯅꯍꯥꯟꯗꯤ ꯄꯨꯡ ꯃꯔꯤꯗ ꯍꯦꯛ ꯍꯦꯛ ꯆꯈꯤꯕꯗꯥꯏ
ꯄꯨꯡ ꯃꯔꯤ ꯍꯧꯖꯤꯛ ꯄꯨꯡ ꯀꯌꯥ ꯇꯥꯔꯕꯣ ꯃꯔꯛ ꯃꯔꯛꯇ ꯆꯠ ꯉꯟꯇꯥ ꯆꯠꯄꯁꯨ ꯌꯥꯎꯋꯤ ꯈꯔ ꯈꯔ ꯊꯦꯡꯉ ꯆꯠꯄꯁꯨ ꯌꯥꯎꯏ
ꯉꯟꯇꯥ ꯆꯠꯄꯁꯤꯅ ꯀꯩꯗꯧꯔ ꯆꯠꯄ
ꯁꯨꯝ ꯐꯝꯃꯒ ꯂꯩꯕꯅꯤ ꯀꯩꯅꯣ ꯅꯣꯡ ꯀꯔꯤ ꯃꯈꯣꯟꯅꯣ ꯌꯥꯝ ꯇꯥꯏꯑꯦꯗꯅ ꯇꯥꯅꯤꯡꯗꯦ ꯇꯥꯕꯤꯕ꯭ꯔꯣ
ꯇꯥꯏꯌꯦ
ꯋꯥꯁꯨ ꯉꯥꯡꯗꯦ ꯑꯩꯅ ꯉꯥꯡꯕ ꯈꯛꯇ ꯈꯨꯝꯃꯒ ꯂꯩ ꯆꯥꯛ ꯆꯥꯗꯕ ꯃꯥꯜꯂꯦ ꯏꯅꯔꯖꯤ ꯂꯩꯇꯕ ꯃꯥꯜꯂꯦ
ꯑꯩ ꯅꯉꯣꯟꯗ ꯅꯍꯥꯟꯅ ꯍꯥꯏꯒ꯭ꯔꯤꯗꯨꯗꯤ ꯅꯪ ꯂꯪ
ꯏꯅꯔꯖꯤ ꯏꯁꯤꯡꯗꯤ ꯊꯛꯄ꯭ꯔꯣ ꯏꯁꯤꯡ ꯂꯧꯕ꯭ꯔꯣ ꯀꯥꯏꯗꯒꯤ ꯂꯧꯕ꯭ꯔ ꯏꯁꯤꯡ ꯌꯨꯝꯗꯒꯤ ꯄꯨꯔꯛꯄ꯭ꯔꯣ ꯕꯣꯇꯜ
ꯗꯨꯀꯥꯟꯗꯩ ꯂꯧꯋꯦ
ꯎꯝ ꯏꯁꯤꯡ ꯊꯛꯇ꯭ꯔꯗꯤꯀꯣ ꯅꯪ ꯌꯥꯔꯔꯣꯏ ꯏꯁꯤꯡ ꯌꯥꯝ ꯊꯛꯑꯣ ꯍꯥꯏꯔꯒ ꯍꯣꯔꯦꯟ ꯑꯃꯨꯛ ꯅꯀꯣꯛ ꯆꯤꯛꯑꯦꯅ ꯇꯧꯔꯛꯀꯅꯤ ꯃꯤꯅ ꯍꯥꯏꯕ ꯏꯜꯂꯣ ꯈꯔ ꯈꯔ ꯃꯤꯅ ꯅꯨꯡꯁꯤꯅ ꯍꯥꯏꯔꯛꯄꯗꯣ ꯑꯗꯨ ꯏꯜꯂꯨ ꯅꯠꯇ꯭ꯔꯗꯤ ꯌꯥꯔꯣꯏꯗꯧꯔꯤ
ꯑꯩꯁ
ꯅꯅꯥꯍꯣꯔꯥꯝ ꯂꯩꯒꯦꯗꯨꯗ
ꯃꯤꯗ ꯑꯩꯒꯤ ꯅꯠꯇ ꯇꯥꯕ꯭ꯔꯣ
ꯎꯝ
ꯅꯨꯡꯉꯥꯏ ꯄꯗꯦꯗ
ꯅꯤꯀꯥꯖꯥ ꯂꯛꯖꯦꯕꯥ
ꯍꯧꯖꯤꯛꯇꯛꯇ ꯍꯜꯂꯣꯏ ꯀ ꯍꯧꯖꯤꯛꯇꯛꯇ ꯍꯂꯣꯏ ꯀ ꯍꯧꯖꯤꯛ ꯍꯟꯈꯤꯕꯅꯦ
ꯉꯥꯟꯕꯗꯤ ꯉꯜꯂꯦꯅ ꯍꯜꯂꯛꯄꯗꯨꯗꯤ
ꯔꯨꯝ ꯏꯅꯥꯛꯇ ꯂꯩꯕ ꯔꯨꯝꯠ ꯔꯨꯝꯃꯦꯠ ꯑꯃꯗꯣ ꯃꯥ ꯀꯨꯝ ꯈꯣꯡ ꯈꯔ ꯄ꯭ꯂꯦꯠ ꯈꯔ ꯐꯦꯡꯅꯕ ꯑꯣꯏꯕ ꯃꯥꯜꯂꯦ ꯂꯧꯊꯣꯛꯄꯗ ꯇꯥꯕ ꯁꯥꯎꯕꯤꯒꯅꯨ ꯁꯥꯎꯕꯤꯕ ꯌꯥꯗꯦ ꯁꯣꯏꯕ ꯍꯥꯏꯕꯕꯁꯤ ꯇꯝꯕ ꯉꯝꯗꯕꯅꯤ ꯃꯤꯑꯣꯏꯕ ꯍꯥꯏꯕꯁꯤꯀꯣ
ꯑ ꯑꯗꯨ
ꯑꯩꯅ ꯉꯥꯛꯄꯤꯈ꯭ꯔꯕꯅꯦ ꯃꯤ ꯑꯅꯧꯕ ꯂꯥꯛꯄꯅꯤꯅꯀꯣ
ꯀꯥꯏꯗꯅꯣ
ꯑꯥ ꯀꯥꯏꯅꯣ ꯈꯪꯗꯦꯗ ꯈꯪꯗꯦꯗ
ꯅꯨꯄꯥꯔꯣ ꯅꯨꯄꯤꯔꯥ
ꯅꯨꯄꯥꯅꯦ ꯑꯉꯥꯡꯅꯦ ꯑꯉꯥꯡ ꯑꯣꯏꯔꯤ
ꯀꯣꯂꯦꯁ ꯀꯥꯕ
ꯈꯪꯗꯦ ꯁ꯭ꯀꯨꯜꯁꯨ ꯀꯣꯂꯦꯖꯁꯨ ꯆꯠꯇꯕ ꯃꯥꯜꯂꯦꯗ ꯑꯗꯨꯝ ꯂꯩꯕ ꯃꯥꯜꯂꯦ ꯇꯨꯏꯁꯟꯒꯨꯝꯕ ꯂꯧꯕ ꯖꯥꯠꯂꯥ ꯈꯪꯗꯦ
ꯀꯧꯅꯗꯦ
ꯍꯥ ꯀꯧꯅꯗ꯭ꯔꯤ ꯐꯪꯗ꯭ꯔꯤ ꯀꯥꯎꯅꯕ ꯑꯩꯁꯨ ꯂꯩꯇꯗꯅ ꯌꯨꯝꯗꯁꯨ ꯂꯩꯇꯦ ꯑꯩ ꯂꯩꯕ ꯃꯇꯝꯗ ꯃꯥ ꯂꯩꯇꯦ ꯍꯧꯖꯤꯛꯇ ꯌꯨꯝ ꯔꯨꯝꯗꯒꯤ ꯊꯣꯛꯂꯛꯄꯅꯤ ꯃꯣꯏꯁꯦ ꯔꯨꯝ ꯍꯥꯡꯉꯗꯦꯗ ꯑꯩ ꯈꯛꯇꯅꯤꯗ ꯊꯣꯡꯅꯥꯎ ꯄꯥꯛꯅ ꯂꯥꯡ ꯍꯥꯡꯉꯒ ꯂꯩꯕꯁꯦ ꯑꯇꯩꯗꯤ ꯍꯪꯉꯗꯤ ꯑꯩꯗꯤ ꯊꯣꯡꯅꯥꯥꯎ ꯊꯤꯡꯅꯔꯕꯗ ꯂꯩꯕꯗ ꯇꯜꯂꯦꯕ ꯋꯤꯟꯗꯣ ꯑꯅꯤꯔ ꯍꯥꯡꯅꯤ
ꯗꯣꯗꯤ ꯍꯪꯒꯥꯃꯤ ꯅꯃꯤ ꯆꯀ
ꯑꯗꯨ ꯑꯣꯏꯔꯁꯨ ꯂꯣꯏꯅ ꯊꯦꯡꯒ ꯂꯩꯕꯗꯨꯗꯤ ꯑꯁ ꯀꯥ ꯊ ꯍꯥꯏꯗꯒꯤ ꯂꯩꯕ ꯃꯗꯦꯦ
ꯆꯠꯊꯣꯛ ꯆꯠꯁꯤꯟ ꯇꯕꯗ ꯄꯔꯗꯥ ꯊꯝꯂ꯭ꯔꯗꯤ ꯇꯟꯗ꯭ꯔꯣ
ꯇꯂꯗ ꯁꯥꯕ ꯀꯥꯟꯁꯤꯗ ꯐ꯭ꯔꯤꯗ ꯂꯩꯕꯅ ꯅꯨꯡꯉꯥꯏ ꯑꯩ ꯑꯗꯨꯅꯦ ꯃꯔꯛ ꯃꯔꯛꯇ ꯂꯥꯏ ꯃꯨꯠꯊꯠꯂꯒꯀꯣ ꯐꯤꯗ ꯇꯨꯝꯃꯒ ꯂꯩꯕꯅꯦ ꯅꯨꯡꯁꯤꯠꯁꯨ ꯂꯥꯡꯕ ꯑꯗꯨꯅ ꯅꯨꯡꯉꯥꯏ ꯀꯩꯅꯣ ꯋꯥꯍꯩ ꯇꯩꯅꯕ ꯀꯩꯅꯣꯗꯣ ꯀꯌꯥ ꯀꯌꯥ ꯄꯤꯕꯖꯥꯠꯅꯣꯀꯣ ꯥꯏ ꯇꯩꯅꯕ ꯍꯥꯏꯁꯦ ꯃꯣꯄꯔꯗꯣ ꯐꯤꯒꯤꯗꯣ
ꯎꯝ ꯇꯥꯔꯝꯃꯣꯏ ꯊ꯭ꯔꯤ ꯍꯟꯗ꯭ꯔꯦꯠ ꯇꯨ ꯍꯟꯗ꯭ꯔꯦꯠꯀꯨꯝꯕ
ꯑꯗꯨ ꯂꯧꯗ꯭ꯔꯗꯤ ꯌꯥꯔꯔꯣꯏ ꯑꯩꯈꯣꯏ ꯑꯁꯤ ꯕꯦꯔꯟꯗꯥꯁꯦ ꯃꯤ ꯀꯅꯥꯝꯇ ꯁꯦꯡꯗ꯭ꯔꯥ ꯑꯩ ꯑꯩ ꯑꯣꯏꯗ꯭ꯔꯗꯤ ꯑꯩꯅ ꯇꯧꯗ꯭ꯔꯗꯤ ꯌꯥꯔꯣꯏ ꯎꯐꯨꯟ ꯉꯥꯛꯇ ꯉꯥꯏꯔꯦꯕ ꯑꯩꯅ ꯇꯧꯗ꯭ꯔꯗꯤ ꯍꯌꯦꯡ ꯀꯩꯅꯣꯗ ꯆꯠꯂꯗꯤ ꯌꯦꯡꯕ ꯇꯥꯔꯦ ꯅꯠꯇ꯭ꯔꯥ
ꯄꯨꯡ ꯀꯌꯥꯗ ꯂꯣꯏꯗꯣꯏꯅꯣ
ꯍꯥꯏꯔꯛꯇ꯭ꯔꯤ ꯃꯣꯏ
ꯂꯣꯏꯕ ꯃꯇꯝ ꯂꯣꯏꯕ ꯃꯇꯝꯗꯥ ꯌꯧꯔꯕꯣ
ꯌꯧꯔꯦ ꯍꯦꯜꯂꯦ
ꯍꯥꯥ
ꯍꯦꯜꯂꯦ
ꯍꯦꯜꯂꯦ
ꯎꯝ
ꯅꯨꯡꯁꯥ ꯌꯥꯝ ꯁꯥꯕꯅꯤꯅ ꯌꯥꯗꯕꯅꯤꯗ ꯆꯠꯄ ꯅꯨꯡꯉꯥꯏꯔꯣꯏ
ꯁꯤꯂꯥꯔꯤꯁꯨ ꯄꯤꯗꯦ ꯉꯥꯁꯤ ꯗꯦꯠ ꯃꯔꯤ ꯑꯣꯏꯔꯦ
ꯑꯁ ꯊꯣꯔꯣꯏ ꯆꯥꯅꯤꯡꯉꯦꯅ ꯑꯩꯅ ꯏꯆꯟꯅꯨꯄꯤꯗ ꯍꯥꯏꯒꯝꯃꯤ ꯊꯣꯔꯣꯏ ꯄꯨꯔꯛꯇ꯭ꯔꯕ ꯌꯥꯔꯣꯏ ꯍꯥꯏꯅ ꯈꯨꯟꯕ ꯆꯠꯄ ꯃꯥꯜꯂꯦ ꯇꯥꯕ꯭ꯔꯣ
ꯎꯝ
ꯑꯩꯁꯦ ꯗꯤꯃꯥꯟ ꯌꯥꯝ ꯇꯧꯈ꯭ꯔꯝꯅꯤꯅꯦ ꯊꯔꯣꯏ ꯄꯨꯔꯛꯇꯕ ꯌꯥꯔꯣꯏ ꯑꯗꯨꯒ ꯃꯅꯥ ꯑꯃ ꯑꯗꯨꯝ ꯄꯥꯎ ꯐꯥꯎꯅꯩꯗ ꯉꯁꯥꯏꯁꯨ ꯄꯥꯎ ꯐꯥꯎꯅꯩꯗ ꯑꯩꯈꯣꯏ ꯅꯪ ꯅꯨꯄꯥꯍꯣꯏꯗꯨ ꯍꯥꯏꯗꯤ
ꯎꯝ
ꯂꯧꯗ ꯇꯨꯝꯕ ꯂꯧꯗ ꯇꯨꯝ ꯆꯠꯈꯤꯕꯅꯦ ꯍꯌꯦꯡ ꯉꯁꯤ ꯉꯁꯤ ꯍꯜꯂꯛꯀꯅꯤ ꯍꯥꯏꯕꯅꯤ
ꯗꯨ ꯊꯥ ꯊꯥ ꯀꯌꯥ ꯁꯨꯔꯒꯦ ꯅꯪ ꯂꯩꯗꯣ
ꯊꯥ ꯑꯃ
ꯇꯠ ꯃꯣꯏꯍꯜꯂꯝꯅꯤ ꯑꯅꯤꯃꯛ ꯁꯨꯔꯝꯅꯤ
ꯑꯅꯤꯗꯤ ꯁꯨꯗꯔꯤ ꯃꯥꯜꯂꯤꯗ
ꯅꯆꯤꯟ ꯊꯤꯔꯥꯛꯀꯅꯨ
ꯀꯥ ꯕꯥꯔꯥ ꯀꯅꯥ ꯄꯤꯗꯣꯏꯅꯣ ꯅꯪꯄꯤ ꯅꯪ ꯄꯤꯗꯣꯏꯅꯦ
ꯀꯥꯕ꯭ꯔꯥ ꯄꯤꯅꯤꯉꯥꯏꯁꯨ ꯇꯧꯔꯣ ꯍꯥꯏꯔꯦꯗꯅ
ꯑꯩ ꯇꯧꯔꯤꯁꯤꯗꯤ ꯆꯠꯂꯤꯁꯤꯗꯤ ꯂꯩꯇꯦ ꯍꯥꯏꯗꯨꯗꯤ ꯆꯠꯇꯕ ꯅꯠꯇꯦ ꯊꯤꯔꯤꯌꯦ ꯀꯟꯅ
ꯐꯣꯟꯒ ꯊꯛꯇ ꯊꯤꯕꯗꯤ ꯌꯥꯗꯦ ꯍꯥꯏꯕ
ꯅꯍꯥꯟ ꯑꯩ ꯆꯠꯂꯤꯗꯨꯗꯤ ꯑꯅꯤꯔꯛ ꯁꯨꯔꯦ ꯆꯠꯄ ꯂꯩꯇꯦ ꯂꯩꯇꯦ ꯍꯥꯏꯗꯨꯗ ꯀꯅꯥ ꯀꯅꯥ ꯈꯪꯗ꯭ꯔꯤꯅꯣ ꯑꯩ ꯆꯤꯛꯀꯟ ꯁꯦꯟꯇ꯭ꯔꯗꯣ ꯆꯤꯛꯀꯟ ꯁꯦꯟꯇ꯭ꯔꯗꯣ ꯑꯣꯏꯅ ꯂꯩꯔꯁꯤꯔꯥ
ꯏꯃꯥꯟꯅꯕꯤ ꯗꯦꯕꯂꯤꯟ ꯏꯟꯇ꯭ꯔꯚ꯭ꯌꯨ ꯑꯗꯨꯝ ꯆꯠꯂꯤꯁꯤ ꯅꯪ ꯎꯗ꯭ꯔꯣ
ꯃꯥꯗꯤ ꯃꯣꯏꯗꯤ ꯀꯩꯅꯣ ꯄꯥꯏꯕꯅꯤꯅ
ꯌꯥꯔꯦ
ꯃꯣꯏ ꯐꯦꯁꯕꯨꯛꯀꯨꯝꯕ ꯏꯟꯁꯇꯥꯒ꯭ꯔꯥꯝꯒꯨꯝꯕ ꯄꯥꯏ
ꯌꯨꯝꯗ ꯂꯩꯔꯒ ꯌꯨꯝꯗ ꯂꯩꯔꯒ ꯊꯕꯛ ꯊꯤꯕꯗꯤ ꯀꯩꯁꯨ ꯀꯥꯟꯅꯔꯣꯏ
ꯑꯗꯨꯃꯥꯏꯅ ꯃꯣꯏꯅ ꯀꯩꯅꯣꯗ ꯊꯤꯕ ꯁꯣꯁꯦꯟ ꯃꯦꯗꯤꯌꯥꯗ ꯊꯤꯕ ꯑꯗꯨꯒꯤꯅꯦ ꯆꯠꯂꯤꯗꯣ
ꯅꯠꯇ꯭ꯔꯣ
ꯌꯥꯔꯦ
ꯏꯁ ꯏꯁ ꯅꯠꯂꯦ ꯍꯥꯏꯌꯣ ꯀꯩꯅꯣ ꯇꯧꯁꯤ
ꯂꯧ ꯆꯠꯂꯣ ꯈꯨꯟꯗ ꯂꯧ ꯆꯠꯂꯣ ꯑꯣꯏꯔꯔꯣꯏ
ꯑꯩꯁꯨ ꯀꯨꯏꯔꯔꯣꯏꯗ ꯆꯤꯛꯀꯥꯟ ꯁꯦꯟꯇ꯭ꯔꯗꯨ ꯑꯣꯏꯅ ꯂꯩꯔꯁꯤꯔꯥ ꯈꯪꯗꯦꯅꯦ ꯍꯥꯥ ꯇꯥꯕ꯭ꯔꯣ ꯇꯥꯕ꯭ꯔꯣ
ꯎꯝ
ꯇꯥꯕ꯭ꯔꯣ
ꯇꯥꯏ ꯍꯥꯏꯕ
ꯆꯤꯛꯀꯟ ꯁꯦꯟꯇ꯭ꯔꯗ ꯑꯣꯏꯅ ꯂꯩꯁꯤꯔꯣ ꯇꯟꯕ꯭ꯔꯣ ꯍꯥ
ꯐꯪ ꯐꯪ ꯇꯧꯔꯣ ꯌꯥꯔꯦ